ꯂꯛ
ꯍꯜꯂꯣ ꯑꯁ ꯅꯨꯡꯉꯥꯏꯔꯤꯕꯣ ꯅꯨꯡꯉꯥꯏꯔꯤ ꯍꯥꯏꯕ ꯇꯥꯔꯦ ꯑꯩꯁꯨ ꯅꯨꯡꯉꯥꯏꯔꯤꯌꯦ ꯑꯁ ꯄꯥꯎ ꯐꯥꯎꯅꯗꯕ ꯀꯨꯏꯔꯦꯍꯦ ꯏꯕꯥꯅꯤꯁꯦ
ꯀꯨꯢꯔꯦ ꯀꯨꯏꯔꯦ ꯆꯥꯛꯇꯤ ꯆꯥꯔꯕꯣ
ꯆꯥꯔꯕꯣ
ꯆꯥꯔꯦ ꯅꯪꯗꯤ
ꯑꯩꯁꯨ ꯆꯥꯔꯦ
ꯀꯩ ꯏꯟꯁꯥꯡ ꯆꯥꯕ꯭ꯔꯣ
ꯑꯥ ꯀꯔꯤ ꯑꯦꯟꯁꯥꯡꯔ ꯀꯥꯎꯔꯦ ꯎꯁꯣꯏ ꯎꯁꯣꯏ ꯅꯣꯏꯗꯤ
ꯍꯥꯎꯃꯟꯕꯒꯤ ꯑꯣꯏꯔꯝꯅꯤ ꯀꯥꯎꯔꯤꯁꯤ
ꯑꯣ ꯅꯪꯗꯤ ꯀꯩ ꯏꯟꯁꯥꯡ ꯆꯥꯔꯒꯦ
ꯑꯩꯗꯤ
ꯍꯥꯥ
ꯉꯁꯤ ꯌꯦꯟ ꯆꯥꯏꯌꯦ ꯇꯥꯕ꯭ꯔꯥ
ꯑꯩꯗꯤ ꯌꯦꯟ ꯉꯥꯛꯇ ꯆꯥꯔꯦꯍꯦ ꯇꯥꯏꯌꯦ
ꯍꯣꯏ
ꯇꯥꯗꯕ꯭ꯔꯥ ꯅꯦꯠꯋ꯭ꯔꯛ ꯐꯠꯇꯕ꯭ꯔꯥ
ꯇꯥꯏꯌꯦ ꯇꯥꯗꯕ꯭ꯔꯣ
ꯑꯩꯒꯤ ꯑꯩꯗꯤ ꯇꯥꯏꯌꯦ ꯅꯪꯒꯤ ꯅꯦꯠꯋꯥꯛꯅꯔꯥ ꯑꯩꯒꯤ ꯅꯦꯠꯋꯥꯛ ꯅꯔꯥ ꯒ꯭ꯌꯥꯟ ꯇꯥꯗ꯭ꯔꯦ
ꯀꯁꯤ ꯇꯥꯥꯏꯅ
ꯇꯥꯗꯕ꯭ꯔꯥ ꯇꯥꯏꯍꯣ ꯑꯩꯗꯤ
ꯍ ꯅ ꯇꯥꯗꯕꯥ ꯅꯪꯅꯦ ꯇꯥꯏꯌꯦꯀꯣ
ꯇꯥꯔꯦ ꯇꯥꯔꯦ ꯏꯕꯥꯅꯤꯗꯣ ꯅꯣꯛꯅꯤꯡꯉꯦ ꯇꯥꯏ ꯇꯥꯏ ꯍꯥꯏꯔ ꯑꯗꯨꯝ ꯇꯧꯔꯦ ꯎꯝ ꯉꯁꯤꯗꯤ ꯀꯥꯏ ꯆꯠꯄ꯭ꯔꯥ
ꯍ ꯑꯗꯨꯝ ꯂꯩꯌꯦ
ꯉꯁꯤꯗꯤ ꯑꯗꯨꯝ ꯂꯩꯕ꯭ꯔꯥ ꯌꯨꯝꯗ ꯍꯂꯣ ꯍꯂꯣ
ꯇꯥꯕ꯭ꯔꯥ
ꯑ ꯉꯁꯥꯏꯗꯣ ꯇꯥꯗꯕ ꯅꯪ ꯅꯈꯣꯏ ꯅꯣꯏꯗ ꯅꯦꯠꯋꯥꯛ ꯐꯠꯇꯕ ꯃꯥꯜꯂꯦ ꯑꯩꯈꯣꯏꯅꯔ ꯅꯈꯣꯏꯅꯔ
ꯑꯣ ꯇꯗꯕ꯭ꯔꯣ
ꯇꯥꯏꯌꯦ ꯇꯥꯌꯦ ꯅꯦꯠꯋꯥꯛ ꯆꯞꯄꯦ ꯍꯂꯣ ꯇꯥꯄ꯭ꯔꯥ
ꯂꯣ
ꯇꯥꯕ꯭ꯔꯥ ꯑꯧ ꯇꯥꯏ
ꯍꯜꯂꯣ
ꯑꯣ ꯇꯥꯗꯕ꯭ꯔꯥ ꯍꯜꯂꯣ
ꯇꯥꯌꯦꯠ
ꯑꯁ ꯅꯦꯠꯋꯛ ꯆꯠꯄ ꯃꯥꯜꯂꯦ ꯇꯥꯕ꯭ꯔꯥ ꯅꯣꯏꯗ ꯅꯦꯠꯋꯛ ꯅꯨꯡꯉꯥꯏꯇꯕ ꯃꯥꯜꯂꯦ ꯇꯥꯕ꯭ꯔꯥ ꯍꯜꯂꯣ